ꯂꯥꯎ
ꯍꯜꯂꯣ
ꯎꯝ ꯇꯥꯏꯌꯦ
ꯇꯥꯕ꯭ꯔꯣ
ꯀꯇꯥꯏ
ꯆꯥꯛ ꯆꯥꯔꯕꯣ
ꯆꯥꯗ꯭ꯔꯤ
ꯌꯥꯝꯅ ꯊꯦꯡꯉꯦꯅꯦ ꯀꯔꯤ ꯇꯧꯕꯒꯤꯔꯣ
ꯑꯩ ꯉꯁꯤ ꯆꯥꯛ ꯆꯥꯔꯔꯣꯏꯒꯦꯅ ꯇꯧꯕꯀꯣ ꯑꯆꯥꯄꯣꯠ
ꯆꯥꯛ ꯆꯥꯔꯣꯏ ꯍꯥꯏꯕ
ꯍꯣꯏ ꯉꯁꯤꯗꯤ ꯆꯥꯛ ꯆꯥꯔꯔꯣꯏ ꯉꯁꯥꯏ ꯅꯨꯡ ꯏꯚꯤꯅꯤꯡꯗ ꯑꯆꯥꯄꯣꯠ ꯆꯥꯕꯀꯣ
ꯑꯣ
ꯆꯥꯔꯕꯣ
ꯈꯣꯢꯗꯤ ꯆꯥꯈ꯭ꯔꯦ
ꯀꯔꯤ ꯃꯊꯦꯜ ꯆꯥꯒꯦ
ꯑꯈꯣꯏ ꯉꯁꯤ ꯉꯥꯅꯨ ꯆꯥꯑꯦ
ꯑꯁ ꯍꯥꯎꯕ ꯍꯦꯟꯖꯥꯡꯅꯤꯅꯦ
ꯍꯥꯎꯋꯦꯀꯣ ꯑꯁꯦꯡꯕ
ꯑꯥ ꯍꯥ ꯉꯥꯅꯨꯅꯤ ꯍꯥꯎꯕꯅꯤꯅꯦ ꯀꯔꯤꯒꯤ ꯍꯥꯎꯔꯣꯏꯗꯣꯏꯅꯣ
ꯑꯗꯣ ꯍꯣ ꯍꯥ ꯍꯧꯖꯤꯛꯀꯥꯟꯗꯣ ꯈꯔ ꯅꯨꯡꯁꯥ ꯅꯨꯡꯁꯥ ꯁꯥꯠꯄ ꯁꯥꯕꯒꯤ ꯃꯍꯥꯎ ꯂꯩꯇꯦ ꯍꯥꯏꯕꯒꯨꯝꯇꯧꯕ ꯑꯗꯣ ꯍꯥꯎꯗꯤ ꯍꯥꯎꯋꯦ
ꯍꯥꯎꯔꯝꯒꯅꯤ ꯁꯥꯅꯕꯨ ꯀꯃꯥꯏꯅ ꯍꯧꯔꯣꯢꯅꯦ
ꯍꯣꯏ ꯍꯣꯏ ꯍꯥꯎꯗꯤ ꯍꯥꯎꯋꯦꯗ ꯍꯥꯎꯕꯅꯤ ꯍꯥꯎꯕꯅꯤ ꯍꯥꯥ
ꯌꯥꯝ ꯆꯥꯕ꯭ꯔꯣ ꯀꯃꯥꯏꯅ ꯇꯧꯒꯦ
ꯌꯥꯝ ꯆꯥꯕꯅꯦ ꯍꯥꯎꯃꯟ ꯍꯥꯎꯃꯟꯕꯒꯤ
ꯑꯥ ꯐꯔꯦꯅꯦ ꯑꯗꯨꯗꯤ
ꯅꯣ ꯀꯣꯟꯇ꯭ꯔꯣꯜꯅꯤ ꯅꯣ ꯀꯣꯟꯇ꯭ꯔꯣꯜ
ꯑꯣ ꯑꯁ ꯌꯥꯝ ꯐꯔꯦ ꯌꯥꯝꯅ ꯌꯥꯝꯅ ꯍꯛꯆꯥꯡ ꯐꯔꯅꯤꯕꯣ ꯑꯗꯨꯗꯤ
ꯍꯌꯦꯡ ꯍꯌꯦꯡꯒꯤꯁꯨ ꯆꯥꯔꯕꯅꯦ ꯑꯦ
ꯌꯦ ꯑꯁ ꯅꯪꯒꯤꯗꯤ ꯈꯔ ꯍꯦꯟꯃꯟꯗ꯭ꯔꯣ
ꯑꯗꯣ ꯍꯌꯦꯡ ꯉꯁꯤꯁꯨ ꯌꯥꯝ ꯆꯥꯔꯦ ꯍꯌꯦꯡꯁꯨ ꯑꯃꯨꯛ ꯌꯥꯝ ꯆꯥꯔꯗꯤ ꯍꯛꯆꯪꯗꯨ ꯌꯥꯔꯣꯏꯕ ꯑꯗꯨ ꯉꯁꯤꯗꯤ ꯌꯥꯝ ꯆꯥꯔꯦ ꯑꯗꯨ ꯍꯌꯦꯡꯗꯤ ꯐꯥꯁꯇꯤꯡ ꯇꯧꯕ ꯇꯥꯔꯦ
ꯑꯣ ꯍꯌꯦꯡ ꯐꯥꯁꯇꯤꯡ ꯇꯧꯅꯤꯡꯉꯥꯏꯒꯤ ꯉꯁꯤ ꯆꯥꯕ ꯆꯥꯕ ꯋꯥꯅꯤꯗ ꯆꯥꯕ ꯋꯥꯅꯦꯕꯀꯣ
ꯍꯣꯏ ꯑꯗꯣ ꯈꯔ ꯌꯥꯝ ꯑꯣꯕꯔ ꯑꯣꯕꯔ ꯆꯥꯈ꯭ꯔꯦꯕ ꯏꯟꯁꯥꯡꯗꯣ ꯍꯥꯎꯕꯒꯤ
ꯎꯝ ꯀꯅꯥꯅ ꯊꯣꯡꯕꯅꯣ
ꯑꯩꯒꯤ ꯏꯅꯥꯎ ꯅꯨꯄꯤꯅ
ꯑꯦ ꯊꯣꯡꯕ ꯌꯥꯗ꯭ꯔꯣ
ꯑꯩ ꯑꯈꯣꯏ ꯏꯟꯅꯥꯎ ꯅꯨꯄꯤꯗꯨ ꯍꯩꯌꯦ ꯃꯥ ꯆꯥꯅꯤꯡꯉꯦ ꯍꯥꯏꯕꯒꯤ ꯃꯥꯅ ꯊꯣꯡꯕꯅꯤꯍꯦ
ꯑꯣ
ꯁꯥ ꯌꯥꯝ ꯄꯥꯝꯕ ꯃꯤ ꯑꯃ ꯂꯩ ꯑꯁꯤ ꯁ꯭ꯋꯥꯏꯗ
ꯑ ꯅꯅꯥꯎ ꯅꯨꯄꯤꯔꯣ
ꯍꯣꯏ ꯃꯥ ꯁꯥ ꯆꯥꯗ꯭ꯔꯗꯤ ꯆꯥꯛ ꯆꯥꯅꯤꯡꯗꯦ ꯍꯥꯏꯌꯦ ꯑꯗꯨ ꯉꯛꯄꯅꯤꯍꯦ
ꯑꯁ ꯖꯥꯠ ꯖꯥꯠꯅꯤꯍꯦ ꯑꯗꯨꯗꯤ
ꯑꯗꯨ ꯑꯍꯣꯏ ꯅꯨꯄꯤꯍꯣꯏꯁꯨ ꯁꯥꯗꯤ ꯆꯥꯅꯤꯡ ꯑꯈꯣꯏ ꯏꯃꯥꯁꯨ ꯆꯥꯅꯤꯡꯉꯦ ꯍꯣꯏ ꯃꯥꯁꯨ ꯆꯥꯅꯤꯡꯉꯦ ꯁꯥꯗꯤ ꯈꯔ ꯄꯥꯝꯕ ꯍꯦꯟꯅꯁꯨ ꯄꯥꯝꯕ ꯃꯤ ꯂꯩ ꯁꯥ ꯌꯥꯎꯗ꯭ꯔꯗꯤ ꯆꯥꯛ ꯆꯥꯅꯤꯡꯗꯕ ꯃꯤꯗꯣ
ꯃꯥꯅꯦ ꯃꯥꯅꯦ ꯅꯪꯁꯨ ꯑꯣꯏꯕ꯭ꯔꯣ
ꯑꯩꯗꯤ ꯑꯩꯗꯤ ꯑꯣꯏꯗꯤ ꯑꯣꯏꯗꯦꯗ ꯑꯩꯗꯤ ꯑꯣꯏꯗꯦ
ꯊꯥꯖꯗꯦꯗ
ꯅꯠꯇꯦ ꯑꯩꯗꯤ ꯑꯗꯨꯝ ꯏꯟꯁꯥꯡ ꯍꯧꯗ꯭ꯔꯁꯨ ꯑꯗꯨꯝ ꯀꯩꯁꯨ ꯀꯥꯏꯗꯦꯗ ꯑꯗꯨꯝ ꯌꯥꯏ ꯆꯥꯅꯤꯡꯕꯗꯤ ꯅꯠꯇꯦ ꯍꯥꯏꯗꯤ
ꯍꯥꯏꯗꯤ ꯍꯤꯟꯖꯥꯡ ꯅꯥꯄꯤꯒꯨꯝꯕꯗꯣ ꯌꯥꯝꯅ ꯄꯥꯝꯕ ꯃꯑꯣꯡꯔꯕ
ꯑꯗꯨꯅ ꯍꯣꯏ ꯑꯩꯗꯤ ꯅꯄꯥꯛꯄꯤ ꯍꯥꯏꯕ꯭ꯔ ꯈꯪꯕꯔ
ꯈꯪꯉꯦ ꯈꯪꯉꯦ
ꯅꯄꯥꯛꯄꯤꯒ ꯅꯄꯥꯛꯄꯤ ꯂꯩꯔꯗꯤ ꯌꯥꯔꯦꯗ ꯑꯩꯗꯤ
ꯑꯥ ꯍꯌꯦꯡꯗꯤ ꯀꯗꯥꯏ ꯆꯠꯀꯅꯤ
ꯍꯌꯦꯡꯔꯣ
ꯍꯣꯏ
ꯍꯌꯦꯡꯗꫭ ꯕꯖꯥꯔ ꯆꯠꯀꯅꯤ ꯑꯌꯨꯛꯇꯀꯣ
ꯑꯥ
ꯑꯈꯣꯏꯒꯤ ꯃꯔꯨꯞ ꯅꯨꯄꯤ ꯑꯃ ꯑ ꯕꯖꯥꯔ ꯆꯠꯃꯤꯟꯅꯁꯦ ꯍꯥꯏꯌꯦꯕ ꯍꯌꯦꯡ ꯑꯌꯨꯛꯇꯣ
ꯎꯝ
ꯑꯗꯨ ꯑꯌꯨꯛꯇꯤ ꯑꯗꯨ ꯆꯠꯂꯅꯤ ꯑꯗꯨꯒ ꯅꯨꯡꯊꯤꯟꯗꯨꯅ ꯑꯩꯒꯤ ꯊꯕꯛ ꯆꯠꯀꯅꯤ
ꯀꯔꯤ ꯊꯕꯛ ꯇꯧꯒꯦ ꯅꯪꯗꯤ ꯅꯨꯡꯊꯤꯟꯗ
ꯑ ꯑꯁꯤꯗꯤ ꯑꯩ ꯍꯥꯏꯁꯨ ꯍꯥꯏꯅꯤꯡꯗꯦ ꯍꯥꯏꯁꯨ ꯍꯥꯏꯕ ꯌꯥꯔꯣꯏꯗ
ꯑꯣ ꯍꯣ ꯍꯣ ꯍꯣ ꯍꯣꯏ ꯌꯥꯔꯦ ꯌꯥꯔꯦ ꯑꯗꯨꯗꯤ
ꯎꯝ ꯏꯀꯥꯏꯁꯨ ꯏꯀꯥꯏꯖꯩꯌꯦ
ꯏꯁ ꯀꯔꯤꯒꯤ ꯏꯀꯥꯏꯗꯣꯏꯅꯣ ꯃꯤ ꯊꯕꯛꯄꯨ
ꯑꯗꯨ ꯊꯕꯛꯁꯨ ꯌꯥꯝ ꯆꯥꯎꯕ ꯅꯇꯦꯗꯅ ꯍꯥꯏꯕꯁꯨ ꯏꯀꯥꯏꯌꯦ
ꯄꯤꯛꯂꯁꯨ ꯊꯕꯛꯅꯦ ꯆꯥꯎ ꯊꯕꯛꯅꯦ ꯊꯕꯛꯇꯤ ꯑꯃꯈꯛꯇꯅꯦ ꯀꯔꯤꯅꯣ ꯏꯀꯥꯏꯒꯅꯨ ꯑꯩꯗꯤ ꯊꯕꯛ ꯇꯧꯗꯤꯌꯦ
ꯍꯣꯏ ꯑꯗꯣ ꯃꯤ ꯂꯣꯏꯟ ꯊꯕꯛ ꯇꯧꯒꯅꯤ ꯍꯥꯏꯕꯁꯨ ꯂꯩꯗꯦꯅ
ꯑꯥ ꯑꯗꯨꯗ ꯅꯪꯅ ꯏꯀꯥꯏꯌꯦ ꯍꯥꯏꯕꯒꯤ ꯍꯥꯏꯖꯕ ꯋꯥꯅꯤꯗ
ꯍꯣꯏ ꯍꯣꯏ ꯑꯩ ꯃꯤꯅ ꯑꯁ ꯁꯤ ꯅꯨꯄꯥꯗꯤ ꯍꯥꯏꯔꯗꯤ ꯇꯜꯂꯦꯕꯀꯣ
ꯀꯃꯥꯏꯅ ꯀꯔꯤꯒꯤ ꯍꯥꯏꯗꯣꯏꯅꯣ ꯃꯤ ꯊꯕꯛ ꯇꯧꯕ ꯃꯤꯕꯨ ꯊꯕꯛ ꯇꯧꯕꯁꯤ ꯌꯥꯝ ꯐꯔꯕꯅꯤꯅꯦ ꯄꯤꯛꯂꯁꯨ ꯆꯥꯎꯔꯁꯨ
ꯀꯥꯏꯖꯩꯌꯦ ꯃꯤꯅ ꯑꯁ ꯄꯪꯍꯥꯏ ꯍꯥꯏꯌꯦ ꯍꯥꯏꯔꯗꯤ ꯑꯃꯨꯛ ꯂꯣꯏꯔꯦ ꯍꯥꯏ
ꯑꯦ ꯏꯀꯥꯏꯒꯅꯨ ꯏꯀꯥꯏꯒꯅꯨ ꯏꯀꯥꯏꯒꯅꯨ ꯁꯤꯗꯗꯤ ꯏꯀꯥꯏꯅꯤꯉꯥꯏ ꯀꯔꯤꯝꯇ ꯂꯩꯇꯦ
ꯑꯗꯨ ꯑꯃꯨꯛ ꯆꯠꯂꯅꯤ ꯑꯗꯨꯒ ꯑꯃꯨꯛ ꯍꯜꯂꯅꯤ ꯑꯗꯨꯒ ꯏꯅꯨꯡ ꯏꯚ꯭ꯅꯤꯡꯗꯤ ꯋꯥꯛꯀꯤꯡꯗꯤꯀꯣ
ꯑꯥ
ꯋꯥꯥꯛꯀꯤꯡ ꯋꯥꯛꯀꯤꯡꯗꯤ ꯑꯗꯨꯝ ꯆꯇ꯭ꯔꯗꯤ ꯌꯥꯗꯦ ꯋꯥꯀꯤꯡꯗꯤ ꯑꯗꯨꯝ ꯆꯜꯂꯦ ꯍꯧꯖꯤꯛꯃꯛ ꯑꯗꯨꯝ ꯃꯇꯝꯗ ꯍꯜꯂꯛꯑꯦ ꯍꯜꯂꯛꯑꯒ ꯉꯟꯅ ꯑꯈꯣꯏ ꯅꯨꯄꯤꯅ ꯆꯥꯛ ꯊꯣꯡꯉꯅꯤ ꯁꯨꯃꯥꯏꯟ ꯆꯥꯛ ꯆꯥꯔꯅꯤ ꯀꯣ
ꯑ
ꯑꯗꯨ ꯐꯣꯟꯗ ꯋꯥꯔꯤ ꯁꯥꯕ ꯀꯥꯟꯗꯗꯤ ꯁꯥꯈ꯭ꯔꯦ ꯁꯥꯗ꯭ꯔꯗꯤ ꯑꯗꯨꯝ ꯈꯔ ꯉꯟꯅꯁꯨ ꯇꯨꯝꯃꯕ ꯑꯗꯨ ꯂꯥꯏꯔꯤꯛ ꯀꯨꯝꯕꯁꯨ ꯈꯔ ꯇꯧꯔꯅꯤ ꯑꯗꯨ ꯇꯧꯗ꯭ꯔꯗꯤ ꯉꯟꯅ ꯇꯨꯝꯒꯅꯤ ꯇꯨꯝꯂꯒ ꯑꯌꯨꯛ ꯉꯟꯇꯥ ꯍꯧꯒꯠꯅꯕ ꯑꯗꯨꯝ ꯇꯧꯒꯅꯤꯌꯦ ꯑꯗꯩ ꯑꯁꯤ ꯈꯛꯇꯅꯤ ꯑꯩꯒꯤꯗꯤ
ꯑꯁ ꯅꯪꯗꯤ ꯅꯪꯗꯤ ꯂꯥꯏꯔꯤꯛ ꯄꯥ ꯅꯪꯗꯤ ꯂꯥꯏꯔꯤꯛ ꯄꯥꯕ ꯑꯣꯏꯔꯦ ꯑꯩꯗꯤ ꯂꯥꯏꯔꯤꯛꯁꯨ ꯄꯥꯗꯤꯌꯦ
ꯀꯔꯤ ꯇꯧꯔꯥ ꯂꯩꯕ꯭ꯔꯥ ꯑꯗꯨꯗꯤ
ꯑꯩꯗꯤ ꯀꯔꯤꯁꯨꯨ ꯇꯧꯗꯤꯑꯦ ꯑꯗꯨꯝ ꯐ꯭ꯔꯤ ꯂꯩꯌꯦ
ꯑꯁ ꯑꯗꯨ ꯍꯥꯏ ꯈꯔ ꯈꯔꯗꯤ ꯑꯗꯨꯝ ꯈꯔ ꯈꯔꯗꯤ ꯇꯧꯔꯝꯅꯤꯅ ꯑꯗꯨ
ꯈꯔ ꯈꯔ ꯇꯧꯕ ꯍꯥꯏꯕꯁꯦ ꯌꯨꯝ ꯁꯪꯕ ꯐꯤ ꯁꯨꯅꯤꯉꯥꯏ ꯂꯩꯔꯗꯤ ꯐꯤ ꯁꯨꯕ ꯁꯨꯃꯥꯏꯅ ꯇꯧꯕ ꯈꯛ ꯇꯅꯤꯅ
ꯅꯪ ꯑꯂꯚꯦꯟ ꯐꯣꯜꯗꯣ
ꯑꯥꯎ
ꯎꯝ ꯑꯁꯤ ꯇꯝꯄꯥꯛꯇ ꯀꯥꯕ꯭ꯔꯥ ꯀꯔꯥꯏꯗ ꯀꯥꯕ꯭ꯔꯥ
ꯃꯥꯅꯦ ꯃꯥꯅꯦ ꯇꯝꯄꯥꯛꯇ ꯇꯝꯕꯅꯦ
ꯅꯪꯒꯤ ꯃꯤꯡꯒ ꯈꯜ ꯃꯥꯟꯅꯕ ꯑꯩ ꯑꯩ ꯈꯪꯕ ꯑꯃ ꯂꯩꯌꯦꯅ ꯀꯔꯤ ꯇꯧꯖꯔꯕꯣ ꯍꯥ ꯍꯥ
ꯑꯣ ꯈꯪꯗꯤꯌꯦ ꯅꯪꯒ ꯁ꯭ꯀꯨꯜ ꯀꯥꯃꯤꯟꯅꯕ꯭ꯔꯥ
ꯍꯣꯏ ꯑꯩꯒ ꯁ꯭ꯀꯨꯜ ꯀꯥꯃꯤꯅꯩ ꯑꯦꯂꯚꯦꯟ ꯇꯨꯋꯦꯜꯅꯤꯀꯣ
ꯑꯣ
ꯑꯗꯣ ꯎꯝ ꯍꯣꯏ ꯁꯤ ꯑꯥ ꯍꯥꯏꯒꯦ ꯔꯤꯝꯁꯀꯤ ꯂꯝꯕꯤ ꯑꯗꯨꯋꯥꯏꯗ ꯁ꯭ꯀꯨꯜ ꯁ꯭ꯀꯨꯜ ꯀꯥꯔꯝꯕ꯭ꯔ ꯅꯪ
ꯀꯥꯗꯦ
ꯑꯣ ꯑꯣ ꯑꯣ ꯑꯗꯨꯗꯤ ꯃꯤꯡꯗꯣ ꯈꯔ ꯃꯥꯟꯅꯕꯒꯤ ꯑꯣꯏꯕ ꯃꯥꯜꯂꯦ
ꯑꯣ ꯑꯩꯗꯤ ꯀꯩꯅꯣꯅꯦ ꯑꯦꯂꯚꯦꯟ ꯇꯨꯋꯦꯜꯐ ꯀꯤꯁꯦ ꯎꯔꯤꯄꯣꯛꯇ ꯅꯨꯄꯤ ꯈꯛꯇꯅ ꯅꯨꯄꯤ ꯈꯛꯇ ꯀꯥꯕ ꯁ꯭ꯀꯨꯜ ꯂꯩꯕꯗꯣ ꯈꯪꯕ꯭ꯔꯥ?
ꯍꯣꯏ ꯍꯣꯏ
ꯑꯗꯨꯒꯤꯗ ꯀꯥꯕꯅꯦ꯫
ꯑꯣ ꯑꯣ ꯑꯣ ꯅꯪꯒꯤ ꯃꯤꯡꯁꯨ ꯃꯥꯟꯅꯑꯦ ꯑꯗꯨꯒ ꯃꯈꯣꯟꯁꯨ ꯃꯥꯟꯅꯩꯑꯦꯅꯦ꯫
ꯑꯣ ꯑꯣ ꯑꯣ ꯃꯥꯟꯅꯕꯒꯤ ꯑꯣꯏꯔꯝꯒꯅꯤ꯫
ꯑꯈꯣꯏꯒꯤ ꯑꯦꯂꯚꯦꯟ ꯇꯨꯋꯦꯜꯐ ꯀꯥꯔ ꯑꯈꯣꯏ ꯀꯥꯔ ꯎꯝ ꯑꯗꯨꯝ ꯑꯈꯣꯏ ꯀ꯭ꯂꯥꯁꯃꯦꯠ ꯑꯣꯏꯔꯝꯃꯦꯕꯀꯣ꯫
ꯎꯝ
ꯑꯗꯩ ꯑꯈꯣꯏꯁꯨ ꯑꯗꯨ ꯃꯇꯝꯗꯤ ꯑꯉꯥꯡ ꯑꯣꯏꯃꯟꯗꯅ ꯃꯩꯇꯩꯂꯣꯟꯁꯨ ꯐꯖꯅ ꯍꯩꯇꯦ ꯑꯗꯨ ꯃꯇꯝꯗꯗꯤ ꯑꯩ꯫
ꯑꯥ
ꯑꯗꯨꯗ ꯑꯗꯨꯝ ꯍꯣꯏ ꯀ꯭ꯂꯥꯁꯃꯦꯠꯗꯤ ꯑꯣꯏꯗꯤ ꯑꯣꯏꯌꯦ ꯑꯗꯨ ꯃꯣꯏꯗꯤ ꯃꯣꯏꯗꯤ ꯑꯈꯣꯏꯗꯤ ꯈꯔ ꯑꯉꯥꯡ ꯑꯣꯏꯔꯤ ꯃꯣꯏꯗꯤ ꯑꯗꯨꯝ ꯂꯩꯁꯥꯕꯤ ꯑꯗꯨꯝ ꯐꯖꯅ ꯐꯥꯈ꯭ꯔꯦꯗꯀꯣ
ꯑꯣ ꯑꯣ ꯑꯣ
ꯑꯗꯨꯝ ꯑꯣꯏ ꯀ꯭ꯂꯥꯁ ꯃꯦꯠ ꯍꯥꯏꯕ ꯋꯥꯅꯤ ꯑꯗꯨꯝ ꯀꯧꯁꯨ ꯀꯧꯅꯕ꯭ꯔꯥ ꯀꯧꯅꯗꯕ꯭ꯔꯥ ꯈꯪꯗꯦ ꯑꯗꯨ꯫ ꯑꯗꯨꯒ ꯑꯗꯨꯝ ꯂꯣꯏꯁꯨ ꯂꯣꯏꯁꯤꯟꯈ꯭ꯔꯦꯅꯦ꯫
ꯎꯝ ꯅꯪ ꯇꯨ ꯊꯥꯎꯖꯟ ꯀꯌꯥꯒꯤ ꯕꯦꯖ ꯑꯣꯏꯗꯣꯏꯅꯣ ꯏꯂꯕꯦꯟ ꯇꯨꯋꯦꯜꯞꯁꯦ꯫
ꯑꯩ ꯇꯨ ꯊꯥꯎꯖꯟ ꯁꯚꯦꯟꯇꯤꯟꯅꯦ꯫
ꯅꯪ ꯇꯨ ꯊꯥꯎꯖꯟ ꯁꯚꯦꯟꯇꯤꯟꯒꯤ ꯇꯨ ꯊꯥꯎꯖꯟ ꯁꯚꯦꯟꯇꯤꯟꯗ ꯇꯨꯋꯦꯜꯐ ꯂꯣꯏꯕ꯫
ꯍꯣꯏ ꯍꯣꯏ
ꯑꯣ ꯑꯗꯨꯗꯤ ꯑꯩ ꯑꯣꯏꯔꯝꯃꯔꯣꯏ ꯑꯩꯗꯤ ꯇꯨ ꯊꯥꯎꯖꯟ ꯅꯥꯏꯟꯇꯤꯟꯗ ꯀ꯭ꯂꯥꯁ ꯇꯦꯟ ꯄꯥꯁ ꯇꯧꯕꯅꯦ ꯑꯗꯨꯒ ꯇ꯭ꯋꯦꯟꯇꯤ ꯋꯥꯟꯗ ꯇꯨꯋꯦꯜꯐ ꯄꯥꯁ ꯇꯧꯕ꯫
ꯑꯣ ꯑꯗꯨꯗꯤ ꯄꯨꯔꯥ ꯀꯩꯅꯣ ꯇꯧꯈ꯭ꯔꯦꯍꯦ ꯑꯉꯥꯡ ꯑꯣꯏꯔꯦꯅꯦ꯫
ꯎꯝ ꯑꯉꯥꯡ ꯑꯣꯏꯌꯦ ꯍꯥꯏꯕ ꯇꯥꯔꯦ꯫
ꯑꯗꯣ ꯅꯪꯒꯤ ꯋꯥ ꯉꯥꯡꯕꯗꯤ ꯌꯥꯝꯅ ꯒ꯭ꯌꯥꯟꯅ ꯇꯥꯏꯌꯦꯅ꯫
ꯒ꯭ꯌꯥꯟ ꯇꯥꯕ꯭ꯔꯥ?
ꯒꯦꯟ ꯌꯥꯝ ꯇꯥꯕ ꯑꯃ ꯇꯕꯒꯨꯝ ꯇꯧꯋꯦ ꯑꯗꯨꯒꯤꯅꯦ
ꯅꯣꯛꯅꯤꯡꯉꯦꯗ ꯑꯩꯅ ꯒ꯭ꯌꯥꯟ ꯇꯥꯔꯗꯤ꯫
ꯒ꯭ꯌꯥꯟ ꯇꯥꯢꯍꯦ ꯑꯩ ꯑꯈꯣꯏꯒꯤ ꯑꯩꯈꯣꯏꯒꯤ ꯀ꯭ꯂꯥꯁꯃꯦꯠ ꯅꯨꯄꯤꯁꯨ ꯑꯗꯨꯃꯥꯏꯅꯗꯨ ꯌꯦꯟ ꯇꯥꯢꯑꯦꯕꯀꯣ꯫
ꯑꯣ
ꯑꯩꯗꯤ ꯃꯣꯏ ꯃꯣꯏꯗꯣ ꯀ꯭ꯔꯤ ꯖꯥꯇꯤꯔꯥ ꯍꯥꯏꯕꯗꯣ ꯑꯗꯨꯒꯨꯝꯕꯁꯨ ꯀꯔꯤꯁꯨ ꯈꯪꯁꯨ ꯈꯪꯗꯦ ꯑꯗꯨ ꯑꯩꯁꯦ ꯑꯗꯨꯝ ꯉꯁꯤꯗ ꯏꯝꯐꯥꯜꯗ ꯑꯗꯨꯝ ꯑꯗꯨꯝ ꯂꯩꯕꯒꯤ ꯍꯣꯏ ꯃꯥꯒ ꯃꯣꯏꯒꯁꯨ ꯈꯔ ꯈꯔ ꯃꯥꯟꯅꯕ ꯑꯗꯨꯝ ꯎꯌꯦꯕ꯫
ꯎꯝ ꯎꯝ
ꯑꯗꯨꯁꯨ ꯈꯪꯗ꯭ꯔꯦꯕꯀꯣ ꯑꯗꯨ ꯄꯨꯔꯥ ꯑ ꯍꯧꯖꯤꯗꯤ ꯇꯨ ꯊꯟ ꯁꯚꯦꯟꯇꯤꯟ ꯍꯧꯖꯤꯠ ꯆꯍꯤ ꯆꯍꯤ ꯃꯉꯥ ꯇꯔꯨꯛ ꯇꯔꯦꯠꯗꯤ ꯍꯦꯟꯈ꯭ꯔꯦꯗꯅ꯫
ꯎꯝ
ꯑꯗꯨꯒꯤ ꯍꯣꯏ ꯀꯔꯤꯁꯨ ꯈꯪꯗ꯭ꯔꯦ ꯑꯗꯨ ꯑꯁ ꯃꯣꯏ ꯃꯣꯏꯕꯨ ꯃꯣꯏꯒꯁꯨ ꯑꯃꯨꯛ ꯍꯪꯂꯗꯤꯀꯣ ꯍꯥꯏꯅ ꯅꯨꯡꯉꯥꯏꯔꯅꯤ ꯍꯥꯏꯕ ꯂꯩꯗꯤ ꯂꯩ ꯑꯗꯨꯕꯨ ꯁꯨꯡꯎ ꯎꯗꯦꯅꯦ ꯑꯩꯅ ꯀ꯭ꯂꯥꯁ ꯑꯦꯂꯚꯦꯟ ꯊꯨꯋꯦꯞ ꯀꯥꯔꯗ ꯑꯩꯈꯣꯏꯗꯕꯨꯗꯤ꯫
ꯑꯥ
ꯑꯗꯣ ꯍꯧꯖꯤꯛ ꯉꯁꯤꯗꯣ ꯁꯤꯗ ꯐꯣꯟ ꯇꯧꯒꯀꯥꯟꯅꯦꯟ ꯑ ꯅꯪꯒꯤ ꯃꯤꯡꯗꯣ ꯑꯗꯨꯝ ꯃꯥꯒꯤ ꯃꯣꯏꯒꯤ ꯌꯥꯠ ꯆꯥꯞ ꯃꯥꯟꯅꯕ
ꯑꯣ ꯑꯣ ꯑꯣ ꯀꯩꯅꯣ ꯃꯥꯟꯅꯕꯒꯤ ꯑꯣꯏꯔꯝꯕꯁꯨ ꯌꯥꯏ
ꯍꯣꯏ ꯍꯣꯏ ꯍꯣꯏ ꯑꯗꯨꯅꯤ ꯃꯣꯏꯒꯤ ꯃꯣꯏ ꯑꯈꯣꯏ ꯑꯈꯣꯏꯗꯤ ꯁꯤꯒꯤ ꯊꯥꯡꯃꯩꯕꯟ ꯑꯗꯨꯋꯥꯏꯗ ꯎꯝ ꯊꯥꯡꯃꯩꯕꯟ ꯑꯗꯨꯋꯥꯏꯗ ꯀꯥꯔꯝꯃꯦꯕꯀꯣ
ꯎꯝ
ꯏꯂꯚꯦꯟ ꯊꯨꯒꯥꯏꯕꯗꯣ
ꯎꯝ
ꯅꯦꯛꯄ ꯑꯗꯨꯒꯤ ꯍꯧꯖꯤꯛꯁꯨ ꯀꯩꯅꯣ ꯑꯗꯨꯋꯥꯏꯗ ꯂꯩꯔꯤ ꯑꯈꯣꯏꯗꯤ
ꯑꯣ ꯊꯥꯡꯃꯩꯕꯟꯗ ꯂꯩꯕ꯭ꯔꯥ
ꯍꯣꯏ ꯑꯗꯨꯋꯥꯏꯗ
ꯑꯣ ꯑꯣ ꯑꯣ ꯑꯣ ꯑꯣ ꯀꯣꯂꯦꯁꯇꯤ ꯀꯗꯥꯏꯗ ꯀꯥꯕ ꯀꯥꯔꯝꯕ
ꯀꯣꯂꯦꯁꯗꯨꯗꯤ ꯑꯃꯨꯛꯀ ꯑ ꯁꯅꯥꯄꯇꯤꯗꯨ ꯈꯪꯕꯔ ꯈꯪꯂꯝꯅꯤꯅ
ꯈꯪꯉꯦ ꯈꯪꯉꯦ ꯍꯣꯏ
ꯁ꯭ꯅꯥꯄꯇꯤꯗ ꯑꯃꯨꯛ ꯑꯗꯨꯗ ꯇꯧꯋꯦ
ꯑꯗꯨꯒ ꯑꯃ ꯂꯣꯏꯔꯒ ꯁꯤ ꯏꯟꯗꯤꯔꯥ ꯒꯥꯟꯙꯤ ꯅꯦꯁꯅꯦꯜ ꯇ꯭ꯔꯥꯏꯕꯦꯜ ꯌꯨꯅꯤꯚꯔꯁꯤ ꯇꯤ ꯍꯥꯏꯕꯗꯨꯗꯤ ꯇꯥꯕ꯭ꯔꯀꯣ
ꯑꯍꯥꯟꯕ ꯑꯣꯏꯗꯣꯏꯅꯦ
ꯑꯗꯨꯗ ꯑꯃꯨꯛꯀ ꯃꯥꯁꯇꯔ ꯇꯧꯋꯦ
ꯑꯣ
ꯃꯁꯇꯔ ꯇꯧꯔꯒꯥ ꯑꯗꯨꯝ ꯀꯣꯆꯤꯡ ꯀꯣꯆꯤꯡ ꯀꯣꯆꯤꯡ ꯀꯣꯆꯤꯡ ꯂꯧꯋꯦꯀꯣ
ꯎꯝ
ꯑꯗꯨꯒ ꯑꯗꯨꯝ ꯗꯨꯝ ꯂꯩꯌꯦꯅꯦ
ꯑꯣ ꯃꯥꯁꯇꯔ ꯃꯥꯁꯇꯔ ꯍꯟꯗꯛ ꯂꯣꯏꯕ꯭ꯔꯥ ꯀꯔꯝ ꯀꯥꯟ ꯂꯣꯏꯒꯦ
ꯍꯣꯏ ꯑꯩꯗꯣ ꯈꯔ ꯀꯩꯅꯣ ꯑꯗꯨꯝ ꯑꯩ ꯈꯔ ꯈꯔꯗꯤ ꯑꯗꯨꯝ ꯒꯦꯞꯀꯨꯝꯕꯁꯨ ꯂꯩꯔꯥꯀꯣ
ꯑꯣ ꯑꯣ
ꯃꯥꯁꯇꯔꯕꯨꯗꯤ ꯍꯣꯏ ꯑꯗꯨꯝ ꯈꯔ ꯀꯨꯏꯅ ꯂꯩꯔꯒ ꯑꯃꯨꯛ ꯇꯧꯕꯅꯤ ꯍꯣꯏ ꯍꯟꯗꯛ ꯂꯥꯁ ꯏꯌꯔꯅ ꯂ ꯂꯣꯏꯕꯅꯤꯗ
ꯑꯣ ꯑꯣ ꯐꯔꯦꯅꯦ ꯃꯥꯁꯇꯔ ꯂꯣꯏꯁꯜꯂꯗꯤ
ꯍꯣꯏ ꯗꯨ ꯊꯕꯛꯁꯨ ꯂꯩꯗꯕꯤ ꯑꯗꯨꯝ ꯃꯥꯁꯇꯔꯁꯨ